ꯇꯥꯏ ꯇꯥꯏꯌꯦ
ꯑꯦ ꯑꯦ
ꯑ
ꯑꯦ ꯀꯔꯤ ꯉꯥꯡꯅꯗꯣꯏꯅꯣꯅꯦ
ꯀꯩꯅꯣ ꯐꯝꯒ ꯍꯩꯍꯥꯛ ꯍꯩꯍꯥꯛꯀ ꯍꯥꯏꯔꯤꯗꯣ
ꯋꯥꯕꯩꯅꯦ ꯀꯩꯅꯣ ꯑꯁ
ꯐꯝꯂꯁꯨ ꯋꯥꯕ꯭ꯔꯣ
ꯅꯨꯡꯗꯅꯦ ꯐꯝꯃꯤꯁꯦ ꯑꯁ ꯃꯄꯥꯟꯗ ꯐꯝꯕꯒꯤ ꯌꯥꯗ꯭ꯔꯦ ꯀꯥꯡꯅ ꯆꯤꯛꯄꯅ
ꯒꯨꯅꯥꯏ ꯄꯥꯏꯔꯒ ꯐꯝꯃꯨ ꯌꯥꯗ꯭ꯔꯣ
ꯒꯨꯗ ꯅꯥꯏꯠ ꯂꯩꯖꯗꯕꯗꯣ ꯑꯗꯨꯒꯤꯅꯦꯗꯥ ꯅꯣꯏꯗ ꯃꯩ ꯂꯥꯛꯄ꯭ꯔꯣ
ꯃꯩꯗꯤ ꯑꯗꯨꯝ ꯐꯖꯅ ꯂꯥꯛꯑꯦꯗ
ꯑꯁ ꯍꯥꯏꯅꯦ ꯁꯤꯗꯩ ꯃꯨꯠꯈ꯭ꯔꯦ
ꯁꯤꯗꯗꯤ ꯄꯥꯛ ꯃꯨꯠꯇꯦꯗ ꯇꯝꯄꯥꯛꯇ ꯂꯩꯕꯅꯤꯅ
ꯎꯝ ꯇꯝꯄꯥꯛꯇꯗꯤ ꯑꯗꯨꯣ ꯃꯨꯠꯇꯕꯅꯤꯗ
ꯍꯣꯏ ꯑ ꯀꯩꯅꯣ ꯃꯔꯛ ꯃꯔꯛ ꯌꯥꯝ ꯊꯣꯏꯗꯣꯛꯅ ꯃꯨꯠꯇꯕꯅꯦ ꯃꯩ ꯃꯨꯠꯄ ꯍꯥꯏꯁꯦ ꯀꯩꯅꯣ ꯃꯥꯏ ꯔꯤꯇꯔꯁ ꯂꯣꯏꯔꯀꯥꯟꯗ
ꯑꯥ
ꯑꯗꯨ ꯑꯗꯨ ꯀꯥ ꯀꯥꯏꯅꯨ ꯃꯔꯛ ꯃꯔꯛꯇꯗꯤ ꯑꯗꯨꯝ ꯃꯨꯠꯂꯦ ꯀꯩꯝ ꯊꯣꯏꯗꯣꯛꯇꯦ ꯑꯗꯨꯁꯨ ꯑꯃ ꯑꯅꯤꯒꯨꯝꯕꯗ ꯃꯨꯠꯂꯦ
ꯐꯩ ꯐꯩ ꯃꯅꯨꯡꯒꯤꯗꯤ ꯑꯩꯈꯣꯏꯒꯤꯗꯤ ꯑꯁ ꯈꯨꯟꯗ ꯂꯩꯕꯅꯤꯅ ꯌꯥꯗ꯭ꯔꯦ ꯍꯣꯔꯦꯟ ꯕꯣꯜ ꯌꯦꯡꯕ ꯌꯥꯗ꯭ꯔꯗꯤ ꯑꯁ
ꯅꯣꯏ ꯑꯗꯥꯏꯗꯣ ꯕꯣꯌꯦꯡ ꯕꯣꯌꯦꯡꯕ ꯑꯗꯨꯝ ꯅꯨꯡꯉꯥꯏꯕ꯭ꯔꯥ
ꯑꯁ ꯅꯨꯡꯉꯥꯏꯇ꯭ꯔꯗꯤ ꯏꯃꯥꯟꯅꯕ ꯑꯁ ꯂꯣꯏ ꯄꯨꯜꯂꯒ ꯌꯦꯡꯕꯅꯤ ꯀꯩꯅꯣ ꯅꯣꯏꯗꯤ ꯌꯦꯡꯗꯦ
ꯑꯩ ꯑꯩꯁꯦ ꯄꯥꯛ ꯌꯦꯡꯅꯤꯗ ꯅꯍꯥꯟ ꯀꯩꯅꯣ ꯍꯟꯗꯛꯀꯤ ꯇ꯭ꯋꯦꯟꯇꯤ ꯁꯤꯛꯁꯇꯁꯦ ꯕꯣ ꯑꯅꯤ ꯑꯍꯨꯝꯒꯨꯝꯕꯗꯤ ꯌꯦꯡꯉꯝꯗꯧ ꯃꯥꯜꯂꯦ ꯃꯃꯥꯡꯗꯗꯤ ꯀꯔꯤꯝ ꯌꯦꯡꯗꯦꯕꯣ
ꯀꯩꯒꯤ
ꯎꯝꯝ ꯑꯩꯈꯣꯏꯅ ꯕ ꯌꯦꯡꯅꯤꯡꯕ ꯐꯥꯎꯗꯦꯕ ꯍꯟꯗꯛꯇꯤ ꯀꯩꯅꯣ ꯑꯃ ꯑꯅꯤꯒꯨꯝꯨꯝꯕꯗꯤ ꯄ꯭ꯂꯦ ꯑꯅꯤ ꯑꯍꯨꯝꯒꯨꯝꯕꯗꯤ ꯌꯦꯡꯕ ꯃꯥꯜꯂꯦ
ꯑꯁ ꯑꯩꯈꯣꯏꯗꯤ ꯅꯣꯡꯃꯐꯧ ꯃꯤꯁ ꯇꯧꯗꯦ ꯑꯩꯈꯣꯏꯗꯤ
ꯑꯁ
ꯌꯦꯡꯕꯁꯦ ꯊꯕꯛ ꯆꯠꯂꯁꯨ ꯊꯕꯛ ꯆꯠꯂꯁꯨ ꯑꯗꯨꯝ ꯋꯥꯔꯁꯨ ꯑꯗꯨꯝ ꯌꯦꯡꯕꯅꯦ ꯑꯩꯈꯣꯏꯗꯤ
ꯣꯗꯨꯕꯨꯣ ꯀꯩꯅꯣ ꯎꯝ ꯑꯁ ꯐꯖꯅ ꯇꯨꯝꯕ ꯅꯨꯡꯉꯥꯏꯔ ꯀꯥꯟꯁꯤꯗ ꯀꯩꯅꯣ ꯕꯣꯜ ꯃꯇꯝ ꯌꯧꯔꯛꯄꯗ ꯇꯨꯝꯕ ꯍꯧꯒꯠꯂꯛꯄꯗ ꯌꯥꯝ
ꯑꯗꯨꯅꯤ ꯊꯦꯡꯅꯕ ꯖꯥꯠꯅꯤꯈꯣꯏꯁꯨ
ꯇꯥꯕ꯭ꯔꯥ
ꯇꯥꯏꯌꯦ ꯇꯥꯏꯌꯦ
ꯑꯗꯣ ꯍꯌꯦꯡ ꯑꯦꯟ ꯉꯁꯤꯗꯤ ꯌꯦꯡꯗꯧ ꯃꯥꯜꯂꯦ
ꯅꯪꯔꯣ
ꯎꯝ
ꯉꯁꯤ ꯄꯨꯡ ꯕꯥꯔꯣ ꯃꯈꯥꯏꯗ ꯂꯥꯛꯇꯣꯏꯅꯦꯍꯦ
ꯑꯗꯣ ꯍꯌꯦꯡꯗꯤ ꯁꯨꯇꯤ ꯂꯩꯕꯅꯤꯅ ꯍꯌꯦꯡꯗꯤ ꯌꯦꯡꯗꯧ ꯃꯥꯜꯂꯦꯕ
ꯑ ꯌꯦꯥ ꯌꯦꯥ
ꯅꯨꯡꯁꯤꯔꯥ ꯀꯩꯅꯣ ꯑꯩ ꯅꯍꯥꯟ ꯊꯤꯄꯤꯑꯦꯠ ꯇꯧꯕꯗꯨꯁꯨ ꯑꯁ ꯀꯥꯏꯗꯩꯅꯣꯗ
ꯑꯩꯈꯣꯏꯗꯤ ꯍꯥꯏꯖꯗꯦ
ꯀꯥꯏꯗꯩ ꯂꯥꯏꯔꯤꯛꯅꯣꯗ ꯑꯗꯨꯝ ꯇꯝꯃꯤꯅꯦ ꯑꯩꯁꯨ ꯍꯩꯇꯕꯒꯤ ꯇꯝꯃꯤꯅꯦ
ꯑꯩꯗꯤ ꯑꯁ ꯏꯪꯂꯤꯁ ꯏꯪꯂꯤꯁꯁ ꯌꯥꯝ ꯄꯥꯝꯕꯀꯣ ꯑꯩꯗꯤ ꯑꯗꯨꯝ ꯏ ꯑꯗꯨꯝ ꯁꯩꯔꯦꯡꯁꯨ ꯑꯗꯨꯝ ꯏꯔꯦ ꯄꯩꯅꯣ ꯂꯥꯏꯔꯤꯛꯀꯨꯝꯕꯁꯨ ꯑꯗꯨꯝ ꯄꯥꯏꯌꯦꯕ ꯍꯥꯏꯗꯤ ꯂꯥꯏꯔꯤꯛ ꯍꯥꯏꯗꯤ ꯁꯤ ꯑꯩꯈꯣꯏ ꯏꯖꯨꯀꯦꯁꯟꯒꯤ ꯅꯠꯇꯕꯀꯣ ꯈꯪꯕ꯭ꯔꯣ ꯑꯗꯨꯝ
ꯈꯪꯉꯦ ꯈꯪꯉꯦ ꯅꯨꯕꯦꯁꯀꯨꯝꯕ ꯄꯥꯕ꯭ꯔꯥ
ꯑꯗꯨꯅꯦ
ꯎꯝ ꯑꯩꯗꯤ ꯋꯥꯔꯤ ꯇꯥꯕ
ꯊꯕꯛ ꯂꯩꯇ꯭ꯔꯗꯤ ꯑꯗꯨꯝ ꯑꯗꯨ ꯑꯗꯨꯝ ꯄꯥꯕꯅꯦ ꯑꯩꯗꯤ
ꯁꯤꯗꯅ ꯍꯦꯟꯅ ꯐꯔꯝꯅꯤ ꯍꯦꯕꯤꯠ ꯑꯣꯏꯔꯝꯅꯤꯅ
ꯅꯪ ꯄꯥꯗꯦ
ꯑꯩꯗꯤ ꯋꯥꯔꯤ ꯇꯥꯕ
ꯅꯣꯡ ꯑꯃꯨꯛ ꯃꯡꯂꯦ ꯑꯁ
ꯀꯩꯅꯣ ꯆꯤꯡꯂꯣꯝꯗ ꯐꯖꯅ ꯆꯨꯔꯝꯗꯧ ꯃꯥꯜꯂꯦ ꯑꯗꯨꯝ ꯑꯗꯨꯝ ꯆꯤꯡꯂꯣꯝꯗ ꯌꯥꯝ ꯅꯣꯡꯃꯡ ꯑꯗꯨꯒꯒ ꯂꯩꯔꯕ
ꯑꯗꯨꯅꯤ ꯃꯩꯁꯨ ꯂꯥꯛꯇ꯭ꯔꯦ ꯑꯁ ꯀꯃꯥꯏꯅ ꯇꯧꯅꯤ ꯈꯪꯅꯤ
ꯍꯣꯔꯦꯟ ꯑꯗꯨꯝ ꯂꯥꯛꯀꯅꯤ ꯑꯗꯨꯝ ꯍꯥꯏꯕꯗꯤ ꯈꯪꯗꯦ ꯑꯗꯨꯁꯨ
ꯍꯣꯔꯦꯟ ꯎꯝ ꯌꯦꯡꯕ ꯌꯥꯗ꯭ꯔꯗꯤ ꯑꯁ ꯅꯨꯡꯗꯤ ꯅꯨꯡꯉꯥꯏꯔꯣꯏꯍꯦ
ꯐꯣꯟꯗ ꯌꯦꯡꯂꯥ ꯅꯠꯇ꯭ꯔꯒ ꯇꯤꯚꯤꯗ ꯌꯦꯡꯂꯥ
ꯇꯤꯚꯤꯗ ꯌꯦꯡꯕꯅꯦ ꯀꯩꯅꯣ ꯑꯁ ꯐꯣꯟꯗꯗꯤ ꯅꯨꯡꯉꯥꯏꯇꯕꯅꯦꯍ‌ꯦ
ꯑꯩꯈꯣꯏꯗꯤ ꯐꯣꯟꯗ ꯌꯦꯡꯉꯤꯅꯤ ꯅꯍꯥꯟ ꯌꯦꯡꯕꯗꯣ
ꯏꯄꯤꯛ ꯏꯄꯤꯛꯑꯒ ꯅꯨꯡꯉꯥꯏꯇꯕꯅꯦ ꯐꯣꯟꯁꯦ
ꯎꯝ ꯑꯗꯨ ꯑꯣꯏꯔꯁꯨ ꯑꯩꯈꯣꯏꯗꯤ ꯔꯦꯟꯗ ꯂꯩꯕꯅꯤꯅ ꯑꯗꯨꯝ ꯇꯤꯕꯤ ꯇꯤꯕꯤ ꯂꯩ ꯇꯝꯅꯤꯅ ꯐꯣꯟ ꯌꯦꯡ ꯊꯅꯤ
ꯑꯣ ꯅꯪ ꯔꯦꯟꯗ ꯂꯩꯕ꯭ꯔꯅꯦ
ꯑꯥ
ꯁꯇ
ꯑꯥ ꯍꯧꯖꯤꯛ ꯄꯨꯗꯤ ꯏ ꯏꯅꯨꯄꯤꯒ ꯂꯩꯒꯦ
ꯑꯥ ꯑꯗꯨꯗꯤ ꯅꯪꯅ ꯆꯥꯛ ꯑꯗꯨꯝ ꯐꯣꯡꯉꯦ
ꯎꯝ ꯑꯩ ꯑꯗꯨꯝ ꯊꯣꯡꯅꯤꯗ ꯃꯥꯅ ꯑꯝꯕ ꯊꯣꯡꯕ꯭ꯔꯥ ꯈꯜꯂꯦ
ꯑꯁ ꯀꯩꯒꯤ ꯅꯪꯗꯤ ꯊꯕꯛ
ꯊꯣꯡꯕ ꯍꯩꯇꯕꯩꯔꯣ
ꯃꯣꯔꯅꯤꯡꯗꯩꯗꯤ ꯑꯅꯝꯕ ꯃꯥꯅ ꯊꯣꯡꯉꯦ ꯑꯩꯗ ꯀ꯭ꯂꯥꯁ ꯉꯟꯅ ꯆꯠꯄꯗꯨꯒꯤ ꯃꯣꯔꯅꯤꯡꯗꯩꯗꯤ ꯊꯣꯡꯕ ꯐꯪꯗ꯭ꯔꯦ
ꯑꯥ ꯑꯥ ꯅꯅꯥꯎꯅꯨꯄꯤꯗꯨꯁꯨ ꯁ꯭ꯀꯨꯜ ꯆꯠꯄ꯭ꯔꯣ
ꯃꯥ ꯍꯟꯗꯛ ꯁꯨꯇꯤ ꯂꯩꯕꯒꯤ ꯂꯩꯔꯤꯅꯦ
ꯑ ꯑꯣ
ꯑꯃꯨ ꯁꯀꯨꯜ ꯀ ꯍꯔꯗꯤꯃ ꯍꯁꯇꯦꯜꯗ ꯑꯃꯣ ꯆꯠꯇꯣꯏꯅꯤ
ꯃꯊꯟꯇ ꯂꯩꯔꯅꯤꯕ
ꯀꯤꯗ꯭ꯔꯅꯦ
ꯑꯦꯁ ꯃꯤ ꯌꯥꯝ ꯂꯩ ꯃꯊꯛꯇꯁꯨ ꯑꯩꯈꯣꯏ ꯊꯪꯅꯕ ꯀꯩꯅꯣ ꯑꯩꯈꯣꯏ ꯔꯨꯝꯒ ꯔꯨꯝꯒꯤ ꯃꯃꯥꯡꯗ ꯔꯨꯝ ꯀꯩ ꯍꯥꯏꯗꯣꯏꯅꯣ ꯀ ꯂꯩꯒꯦ ꯃꯌꯥꯝ ꯂꯩꯌꯦꯕ ꯀꯥꯍꯨꯝ ꯅꯌꯦ ꯑꯗꯨꯒꯣ ꯑꯗꯨꯝ ꯃꯤ ꯐꯨꯜꯗ ꯂꯩꯗ ꯇꯥꯏꯝꯄ
ꯐꯩ ꯐꯩ ꯏꯊꯟꯇ ꯂꯩꯔꯗꯤ
ꯑꯣ ꯍꯣ ꯀꯕꯕꯨꯗꯤ ꯀꯤꯗꯦꯗ
ꯍꯣꯏꯗ ꯀꯔꯤꯕꯨ ꯀꯤꯗꯣꯏꯅꯣꯗ
ꯈꯪꯕꯗꯤ ꯌꯥꯝ ꯈꯪꯗꯅꯤ ꯑꯗꯨꯒꯤꯅꯤꯗ
ꯍꯪꯕꯗꯤ ꯌꯥꯗꯦꯍꯦ ꯑꯩꯁꯨ ꯍꯣꯏ
ꯃ ꯌꯥꯥꯛꯄꯤꯌꯨꯗ ꯑꯁ
ꯅꯪ ꯃꯥꯏ ꯉꯥꯏ ꯃ ꯃꯥꯂꯦ
ꯉꯥꯏ ꯑꯦꯔꯤꯅꯦ ꯍꯧꯖꯤꯛ ꯈꯣ ꯃꯩ ꯂꯥꯛꯑꯗꯤ ꯏꯃꯥꯟꯅꯕ ꯑꯩꯈꯣꯏ ꯑꯝꯗ ꯆꯠꯈ꯭ꯔꯅꯤ
ꯎꯝ ꯇꯕꯤ ꯌꯦꯡꯕ
ꯍꯣꯏ ꯃꯣꯏꯒꯤ ꯌꯨꯝꯗ ꯑꯗꯨꯝ ꯇꯨꯝꯃꯒ ꯉꯥꯏꯕꯅꯤꯗ
ꯑꯣ ꯃꯤ ꯃꯌꯥꯝ ꯄꯨꯜꯂꯒ ꯑꯁ ꯅꯣꯏꯗꯤ ꯀꯩꯅꯣ ꯃꯤ ꯃꯌꯥꯝ ꯄꯨꯜꯂꯗꯤ ꯀꯩꯅꯣ ꯄꯇꯤꯒꯨꯝꯃ ꯇꯧꯗ ꯃꯤ ꯑꯇꯩꯗꯤ ꯌꯦꯡꯕ꯭ꯔ ꯑꯗꯨꯝ ꯇꯧꯅꯤ ꯑꯗꯨꯅ ꯅꯣꯏꯁꯨ ꯑꯗꯨꯃꯥꯏꯅ ꯇꯧꯕ꯭ꯔꯥ
ꯇꯧꯏ ꯀꯩꯅꯣ ꯄꯩꯁꯥ ꯊꯥꯅꯕꯨꯔꯦꯈꯣꯏꯗꯤ
ꯉꯥꯏꯔꯦꯅꯦ ꯑꯗꯨꯗꯤ
ꯉꯔꯥꯡꯁꯨ ꯉꯔꯥꯡꯁꯨ ꯊꯥꯅꯕꯅꯦ ꯑꯁ ꯑꯩꯈꯣꯏꯒꯤ ꯑꯩꯈꯣꯏꯒꯤ ꯇꯤꯝꯗꯣ ꯑꯁ ꯉꯝꯗ꯭ꯔꯕ ꯄꯩꯁꯥ ꯃꯥꯡꯉꯦ
ꯑ ꯀꯌꯥ ꯀꯌꯥ ꯊꯥꯟꯗꯕꯨꯗꯤꯗꯤ
ꯍꯥꯏ ꯍꯥ ꯃꯤ ꯑꯃꯗ ꯆꯅꯤ ꯆꯅꯤ ꯊꯥꯅꯕ
ꯑꯣ ꯃꯤ ꯀꯌꯥ ꯑꯣꯏꯕ
ꯃꯤ ꯌꯥꯝꯃꯦ ꯑꯁ ꯀꯔꯤ ꯂꯣꯏ ꯃꯥꯡꯈ꯭ꯔꯦ
ꯀꯩꯅꯣ ꯉꯝꯕꯈꯩꯗꯤ ꯌꯥꯝ ꯇꯣꯡꯉꯝꯃꯦ ꯑꯗꯨꯗꯤ
ꯑꯗꯨꯅꯦ ꯄꯣꯕ ꯄꯣꯕ ꯃꯤꯅ ꯑꯁ ꯌꯥꯝꯃꯦ ꯃꯦꯗꯥꯥꯡꯗꯤ
ꯑꯩꯒꯤ ꯏꯌꯥꯝꯕꯁꯨ ꯎ ꯎꯝ ꯑꯃꯛꯄꯨꯔ
ꯑꯃꯨꯀ ꯄꯣꯔꯗꯤ ꯈꯪꯗꯦ
ꯑꯗꯨꯝ ꯃꯥꯟꯅꯔꯦ
ꯉꯔꯥꯡ ꯆꯥꯅꯤ ꯃꯥꯡꯈ꯭ꯔꯦ ꯑꯗꯨꯒ ꯉꯁꯤ ꯑꯃꯨꯛ ꯃꯥꯡꯉꯗꯤ ꯑꯁ ꯇꯜꯂꯦ ꯅꯨꯡꯉꯥꯏꯕꯅꯤꯗ ꯄꯨꯜꯂꯒ
ꯑꯣ ꯀꯩꯀꯩꯅꯣ ꯂꯩꯔꯒ ꯆꯥꯕꯅ ꯍꯦꯟꯅ ꯐꯥꯗ꯭ꯔꯣ
ꯈꯪꯗꯦ ꯍꯣꯏ ꯃꯣꯏꯅ ꯃꯣꯏꯅ ꯉꯝꯃꯦꯗꯅ
ꯑꯥ
ꯃꯣꯏꯅ ꯄꯩꯁꯥꯗꯣ ꯃꯣꯏꯅ ꯂꯧꯈ꯭ꯔꯦꯗꯅ
ꯎꯝ
ꯑꯗꯨꯒ ꯉꯁꯤ ꯃꯣꯏꯅ ꯑꯃꯨꯛ ꯑꯆꯥꯄꯣꯠ ꯄꯨꯊꯣꯔꯛꯄ
ꯑ ꯑꯗꯨꯗꯤ ꯑꯗꯨꯝ ꯌꯥꯏꯗ
ꯑꯗꯨꯃꯥꯏꯅ ꯇꯧꯕꯅꯤ ꯖꯥꯠ ꯖꯥꯠꯅꯤ
ꯍꯣꯢ
ꯑꯆꯥꯄꯣꯠ ꯑꯩꯈꯣꯏ ꯗꯨꯀꯥꯟ ꯑꯩꯈꯣꯏ ꯗꯨꯀꯥꯟ ꯐꯝꯃꯦꯕ
ꯑꯥ ꯑꯗꯨꯗꯤꯅ ꯅꯪ ꯑꯃꯨꯛ ꯂꯧꯍꯧꯗ ꯇꯔꯦꯅꯦ ꯌꯥꯏ ꯌꯥꯏ ꯌꯥꯝ ꯃꯥꯡꯗꯦ ꯑꯗꯨꯕꯨꯗꯤ
ꯑꯗꯨꯅꯦ
ꯀꯪꯒꯤ ꯆꯥꯅꯤ ꯃꯥꯡꯖꯕ ꯑꯗꯨꯒ ꯑꯃꯨꯛ ꯅꯣꯏꯒꯤ ꯄꯣꯠꯇꯣ ꯃꯣꯏꯅ ꯂꯧꯖꯕ ꯄꯩꯁꯥꯗꯨ ꯅꯪꯅ ꯑꯃꯨꯛ ꯐꯪꯕ ꯌꯥꯢ
ꯑꯗꯨꯒꯤ ꯄꯩꯁꯥꯗꯨꯗꯤ ꯑꯗꯨꯒꯤ ꯄꯩꯁꯥꯗꯨꯗꯤ ꯏꯃꯥꯗ
ꯆꯠꯈ꯭ꯔꯅꯤ
ꯑꯣ ꯑꯗꯨ ꯑꯗꯨ ꯑꯣꯏꯔꯁꯨ ꯑꯗꯨ ꯑꯣꯏꯔꯁꯨ ꯅꯣꯏꯒꯤ ꯄꯣꯠ ꯁꯤꯠꯍꯧꯕꯅ ꯁꯤꯠꯍꯧꯋꯤꯗꯅ
ꯍꯣꯏ ꯐꯩ ꯑꯗꯨꯕꯨꯗꯤ
ꯍꯩ ꯍꯥ ꯖꯥꯠ ꯖꯥꯠꯅꯤ
ꯑꯁ ꯉꯁꯤ ꯂꯥꯛꯇ꯭ꯔꯗꯤ ꯅꯨꯡꯉꯥꯏꯔꯣꯏꯍꯦ ꯉꯁꯤꯁꯤꯅ ꯃꯤ ꯌꯥꯝꯗꯣꯏꯅꯦ ꯑꯩꯈꯣꯏꯒꯤꯁꯦ
ꯑꯣ ꯃꯩ ꯂꯥꯛꯇ꯭ꯔꯗꯤ ꯐꯣꯟ ꯌꯦꯟ ꯇꯥꯔꯦꯅꯦ ꯑꯗꯨꯗꯤ
ꯐꯣꯟꯗ ꯌꯦꯡ ꯇꯥꯔꯦ ꯎꯝ ꯃꯩ ꯂꯥꯛꯇ꯭ꯔꯗꯤ ꯃꯅꯨꯡꯗꯁꯦ ꯅꯦꯠ ꯑꯃꯨꯛ ꯌꯥꯗ꯭ꯔꯅꯦ ꯑꯩꯈꯣꯏꯒꯤꯁꯦ ꯃꯄꯥꯟꯗ ꯈꯛꯇ ꯌꯥꯕ
ꯑꯩꯈꯣꯏ ꯑꯩꯈꯣꯏꯗꯁꯨ ꯑꯗꯨꯝ ꯃ ꯃꯔꯛ ꯃꯔꯛ ꯇꯧꯏꯤ ꯃꯐꯝ ꯑꯃꯒꯨꯝꯕꯗꯨ ꯐꯖꯅ ꯐꯪꯕ ꯑꯇꯩꯗ ꯑꯗꯨꯝ ꯆꯠꯄꯗꯤ ꯃꯥꯡꯕ ꯑꯗꯨꯝ ꯃꯔꯛ ꯃꯔꯛ ꯐꯪꯕ ꯃꯥꯡꯕ ꯑꯗꯨꯃꯥꯏꯅ ꯇꯧꯋꯦꯕ
ꯑ ꯍꯅꯤ ꯍꯣꯏ ꯇꯧꯔꯝꯃꯤ ꯅꯣꯡꯁꯨ ꯆꯨꯔꯛꯇꯧꯔꯦ ꯑꯁ ꯑꯩ ꯀꯥꯡꯅꯁꯨ ꯆꯤꯛꯂꯦ